ꯍꯂꯣ ꯑꯣ ꯇꯥꯏ ꯇꯥꯏ
ꯑꯣ ꯆꯥꯛ ꯆꯔꯕꯣ
ꯆꯥꯏ ꯆꯥꯏ
ꯑꯣ ꯀꯩ
ꯍꯥ
ꯀꯩ ꯃꯊꯦꯟ ꯆꯥꯕꯅꯣ
ꯑꯦ ꯌꯦꯟ ꯊꯣꯡꯕ ꯆꯥꯏꯌꯦ
ꯑꯣ ꯀꯔꯥꯜ ꯊꯣꯡꯕꯅꯣ
ꯑꯦ ꯑꯩꯈꯣꯏ ꯃꯍꯣꯏꯅ ꯊꯣꯡꯉ ꯆꯥꯔꯦ ꯑꯩꯅ ꯊꯧ ꯆꯠꯂꯨ ꯍꯜꯂꯛꯀꯥꯟꯗ ꯊꯣꯡꯉꯨꯔꯦ
ꯑꯣ ꯌꯥꯀꯣ ꯀꯣ ꯑꯣ ꯑꯩ ꯆꯥꯛ ꯆꯥꯔꯦꯕ ꯐꯠ ꯀꯥꯎꯆꯤꯜꯂꯛꯑꯒꯦ ꯑꯩꯅ ꯇꯧꯔꯛꯑꯒꯦ ꯃꯤꯅꯤꯠ ꯃꯉꯥꯒꯨꯝꯕ ꯑꯝꯇꯪ ꯉꯥꯏ
ꯎꯝ ꯍꯣ ꯍꯣꯏ
ꯀꯅꯥꯅ ꯊꯣꯡꯉꯤꯅꯣ ꯅꯪ ꯊꯣꯡꯉꯤꯔꯣ
ꯑꯈꯣꯏ ꯃꯍꯣꯏꯅ ꯊꯣꯡꯉꯩꯗ
ꯑꯣ ꯀꯃꯥꯏ ꯀꯃꯥꯏꯅ ꯇꯧꯔꯤꯒꯦ ꯍꯧꯖꯤꯛꯄꯨ
ꯑꯗꯨꯝ ꯄꯥꯅꯤꯡ ꯂꯩꯔꯤ ꯑꯦ ꯑꯗꯨ ꯅꯪ ꯊꯕꯛꯀ ꯂꯩꯕ꯭ꯔꯣ
ꯂꯩꯇꯦꯅꯦ ꯀꯔꯤ ꯂꯩꯔꯒꯦ
ꯑꯣ ꯑꯩꯗꯨ ꯍꯌꯦꯡ ꯂꯥꯛꯀꯦꯕ ꯕꯖꯥꯔꯗꯩ ꯄꯣꯟꯇ ꯂꯩꯃꯤꯅꯧ ꯁꯤꯗ
ꯍꯣꯏ ꯍꯣꯏ ꯌꯥꯏ
ꯐꯨꯔꯤꯠ ꯈꯣꯡꯕ ꯈꯔ ꯖꯤꯛꯀꯦꯠ ꯈꯣꯡꯕꯁꯨ ꯂꯩꯒꯦ ꯇꯧꯕ ꯑꯗꯨ ꯇ ꯌꯦꯡꯃꯤꯅꯔꯨꯁꯦ
ꯌꯥꯏ ꯌꯥꯏ ꯌꯦꯡꯃꯤꯟꯅꯔꯁꯤ ꯑꯩꯁꯨ ꯕꯣꯟꯒꯤ ꯖꯔꯁꯤ ꯑꯝ ꯂꯩꯒꯦ ꯈꯜꯂꯝꯃꯤꯝꯅꯤ ꯆꯞ ꯆꯥꯔꯦ
ꯑꯣ ꯃꯣꯏ ꯀꯩꯅꯣꯒꯤ ꯏꯁꯇꯣꯛ ꯃꯈꯩꯗꯨꯅ ꯑꯇꯩ ꯑꯝ ꯌꯦꯡꯗ꯭ꯔꯤꯅ ꯅꯍꯥꯟ ꯍꯥꯏꯐꯦꯠꯇꯤ ꯌꯦꯡꯉꯤꯕ ꯑꯣꯐꯔ ꯊꯥꯕ ꯈꯣꯠꯄ ꯂꯩ ꯂꯩ ꯑꯗꯣ ꯈꯔ ꯆꯠꯂꯥ ꯊꯤꯔꯨꯗ꯭ꯔ
ꯑꯣ ꯌꯥꯏ ꯊꯤꯔꯨꯕ ꯌꯥꯏ ꯀꯩꯅꯣꯜꯒꯨꯝꯕꯗ ꯑꯦꯗ꯭ꯔꯣꯟꯇ꯭ꯔꯦꯞꯀꯨꯝꯕꯗꯤ ꯌꯥꯝ ꯊꯥꯔꯝꯃꯤ ꯑꯗꯩꯗꯤ
ꯑꯝ
ꯑꯗꯨꯝꯕꯗꯨ ꯐꯔꯝꯕ ꯌꯥꯏꯅ
ꯑꯗꯨ ꯀꯩꯅꯣꯒꯤꯗ ꯀꯔꯤ ꯀꯛꯋꯥ ꯍꯥꯏꯗꯔꯦ ꯀꯥꯟꯆꯤꯄꯨꯔ ꯍꯥꯏꯗꯣꯏꯔꯥ ꯑꯃ ꯕꯤꯀꯤ ꯁꯣ ꯕꯤ ꯑꯣꯔꯥꯏ ꯁꯔꯥꯏ ꯂꯩꯕꯗꯣ
ꯀꯦꯏꯁꯇꯥꯜ ꯂꯩꯕꯅꯤ ꯂꯩꯕꯅꯤ ꯈꯪꯉꯦ ꯑꯗꯨꯗꯤ
ꯃꯣꯏ ꯑꯣꯏꯔꯝ ꯑꯣꯐꯔ ꯄꯣꯠ ꯑꯗꯨ ꯍꯣꯡꯕ ꯃꯥꯜꯂꯦ ꯃꯣꯏꯗꯣ
ꯑꯥ ꯑꯗꯨ ꯌꯥꯝ ꯄꯣꯠ ꯌꯥꯝ ꯍꯣꯡꯕ ꯃꯥꯜꯂꯦ
ꯑꯗꯩ ꯐꯨꯔꯤꯠ ꯑꯝꯇꯪ ꯂꯧꯕꯗ
ꯌꯥꯏ ꯐꯨꯔꯤꯠ ꯍꯧꯕ ꯍꯧꯖꯤꯛꯀꯥꯟꯗꯤ ꯑꯁ ꯐꯨꯔꯤꯠ ꯑꯗꯨꯝ ꯂꯨꯄꯥ ꯆꯧꯉꯥꯏ ꯑꯅꯤ ꯇꯧꯕ ꯆꯥꯝ ꯆꯥꯝ ꯄꯤꯕ ꯐꯅꯤꯍꯦ ꯃꯀꯟ ꯃꯀꯜ ꯌꯥꯝ ꯊꯥꯂꯝꯃꯤꯗ ꯏꯁꯇꯣꯔ ꯏꯁꯇꯣꯔ ꯃꯈꯜ ꯃꯈꯜꯒꯤ
ꯑꯗꯨ ꯀꯩꯅꯣ ꯈꯨꯟ ꯀꯨꯝꯕ ꯀꯩꯇꯧꯔ ꯑꯍꯣꯡꯕ ꯂꯥ ꯈꯪꯕ
ꯏꯁꯄꯣꯔꯠ ꯁꯨꯁ ꯑꯣꯏꯗꯣꯏꯔꯣ ꯅꯠꯇ꯭ꯔꯅ ꯐꯦꯁꯟꯒꯤꯗꯣꯏꯔꯣ
ꯀꯩꯅꯣꯒꯤ ꯑꯗꯨꯝ ꯍꯥꯏꯗꯤ ꯀꯦꯖꯤꯋꯦꯜ ꯑꯗꯨꯝ ꯇꯣꯡꯕ ꯌꯥꯕ ꯍꯥꯏꯇꯥꯔꯦ
ꯀꯦꯁ ꯄꯦꯃꯦꯟꯇꯣ ꯑꯗꯨꯗꯤ ꯑꯗꯨꯝ ꯀꯩꯅꯣꯗꯗꯤ ꯑꯦꯗꯚꯣꯟ ꯀꯦꯞꯇꯁꯨ ꯑꯗꯨꯝ ꯌꯥꯎꯕꯅꯤꯗ ꯁꯨꯁꯇꯨ ꯌꯥꯎꯕ꯭ꯔ ꯌꯥꯎꯗ꯭ꯔꯕꯩꯗ ꯑꯗꯨ ꯅꯠꯇ꯭ꯔꯒꯅ ꯀꯦꯖꯦꯜ ꯑꯣꯏꯅ ꯊꯣꯡꯕ ꯌꯥꯕ ꯑꯣꯏꯅ ꯀꯩꯅꯣꯗ ꯃꯅꯤꯄꯨꯔ ꯑꯣꯟꯂꯥꯏꯟ ꯏꯁꯇꯣꯔ ꯍꯥꯏꯅ ꯑꯃ ꯈꯣꯡꯎꯞ ꯀꯩꯀꯩꯒꯤ ꯌꯣꯟꯕ ꯂꯩꯕꯅꯦꯕ
ꯎꯝ
ꯑꯗꯨꯒꯨꯝꯕꯗ ꯌꯦꯡꯉꯣꯅꯦ
ꯑ ꯑꯣ ꯍꯌꯦꯡ ꯅꯪ ꯈꯔ ꯈꯔꯗꯤ ꯌꯦꯡꯉꯁꯤ ꯆꯠꯂꯒ ꯅꯪꯒ ꯆꯠꯂꯒ
ꯍꯣꯏꯅꯦ ꯌꯥꯏ ꯌꯥꯏ ꯌꯦꯡꯉꯁꯤ ꯑꯗꯨ
ꯂꯩꯇꯦꯕ ꯊꯕꯛ ꯏꯪꯈꯥꯡ ꯆꯤꯜ ꯀꯥꯟꯀꯣ
ꯑꯝ ꯌꯥꯏ ꯌꯥꯏ ꯌꯦꯡꯉꯨꯁꯦ ꯍꯌꯦꯡ ꯀꯥꯡꯁꯨ ꯉꯁꯤ ꯂꯥꯛꯑꯕꯅꯤꯅ ꯑꯣꯐꯔꯗ ꯂꯣꯏ ꯊꯥꯔꯝꯅꯦꯕ
ꯎꯝ ꯀꯥꯉꯦꯅ ꯀꯥꯁꯤꯛꯇꯝ
ꯀꯥꯡꯗꯨ ꯀꯥꯏꯗꯅꯣ ꯀꯣꯏꯊꯣꯛꯎꯕꯗꯤ ꯌꯥꯕꯅꯤ ꯑꯩꯈꯣꯏꯁꯨ
ꯍꯣꯏꯅꯦ ꯑꯗꯨꯅꯦ ꯀꯣꯏꯊꯣꯛꯎꯔ ꯀꯥꯏꯗꯅꯣ ꯍꯥꯏꯐꯦꯠ ꯆꯠꯊꯣꯛꯎꯕꯗꯤ ꯌꯥꯏꯗꯅ
ꯍꯣꯏ ꯌꯥꯏ ꯌꯥꯏ ꯅꯇ꯭ꯔꯗꯤ ꯌꯨꯝꯗ ꯁꯨꯝ ꯂꯩꯁꯤꯜꯂꯒꯦꯅ ꯀꯣꯏ ꯆꯇꯒꯨꯝ ꯁꯨ ꯊꯧ ꯌꯨꯝꯗ ꯁꯨꯝ ꯌꯥꯏ
ꯀꯣꯏꯊꯣꯛꯎꯁꯤ ꯀꯣꯏꯊꯣꯛꯎꯁꯤ ꯃꯄꯥꯟ ꯊꯣꯛꯃꯟꯗ꯭ꯔꯁꯨ ꯃꯤꯁꯦ ꯉꯥꯎꯒꯦ ꯇꯧꯋꯤꯅꯦ
ꯑꯗꯨ ꯌꯨꯝꯗꯨꯗ ꯁꯨꯝ ꯂꯩꯁꯤꯅꯤꯅ ꯁꯣꯏꯖꯤꯅ ꯂꯩ
ꯎꯝ
ꯎꯝ ꯀꯔꯤ ꯃꯊꯜ ꯆꯥꯔꯕ
ꯑꯩꯗꯤ ꯏꯃꯥꯏꯔꯦꯟ ꯆꯥꯔꯦ
ꯎꯝ ꯪ ꯅꯪ ꯅꯪꯑꯗꯨꯝ ꯇꯧꯔꯦ
ꯑꯝ
ꯏꯊꯟꯗ ꯂꯩ ꯍꯧꯖꯤꯛ
ꯀꯩꯊꯧꯔꯕꯅꯣ
ꯆꯥꯛ ꯇꯣꯛꯑꯒꯥ ꯏꯃꯨꯡꯗꯥ ꯐꯣꯟ ꯌꯦꯡꯉꯝꯃꯅꯤ ꯑꯗꯨꯒꯥ ꯁꯨꯝ ꯐꯣꯟ ꯌꯦꯡꯕ ꯃꯤꯠ ꯅꯥꯏꯅ ꯐꯣꯟ ꯇꯧꯔꯛꯏꯁꯤꯅꯤ ꯅꯉꯣꯟꯗꯥ
ꯇꯧꯔꯤꯁꯤ ꯐꯣꯟꯒꯤ ꯌꯦꯡꯉꯥ ꯂꯩꯔꯦ ꯍꯣꯏ ꯀꯣꯜ ꯇꯧꯔꯛꯇꯦ ꯑꯩꯖꯨ ꯇꯧꯕꯗꯣ ꯐꯔꯛ ꯇꯥꯔꯦ ꯇꯧꯗ꯭ꯔꯦ ꯌꯥꯝ ꯇꯧꯋꯤ ꯆꯥꯡ ꯌꯥꯝ ꯆꯥꯔꯦ
ꯑꯩꯈꯣꯏ ꯁꯨꯝ ꯐꯣꯟꯗꯥ ꯌꯦꯡꯖꯤꯜꯂꯀꯥꯟꯗꯥ ꯃꯤꯠꯁꯦ ꯅꯥꯖꯤꯜꯂꯦꯕ ꯑꯗꯨꯗꯥ ꯀꯣꯜ ꯇꯧꯔꯛꯏꯃꯤꯅ ꯇꯤꯟꯗ꯭ꯔꯥ ꯍꯥꯏꯗꯤ
ꯑꯗꯨ ꯐꯔ ꯌꯨꯝꯗ ꯁꯨꯝ ꯐꯪ ꯂꯩꯌꯦ ꯀꯩꯅꯣ ꯇꯧꯔ ꯕꯤꯄꯤ ꯋꯥꯕ ꯀꯩꯝ ꯇꯔꯗꯤ ꯀꯣ ꯌꯨꯝꯉꯗꯦ ꯑꯉꯥꯡꯗ
ꯐꯝꯖꯤꯜꯂꯗ ꯂꯩꯕꯁꯤ ꯇꯧꯕꯅꯤ
ꯎꯝ ꯋꯥꯀꯤꯡ ꯈꯔ ꯆꯠꯊꯣꯛꯇꯣꯏꯔ
ꯋꯥꯛꯀꯤꯡ ꯈꯔ ꯈꯔ ꯆꯠꯁꯤꯅꯦ ꯍꯌꯦꯡꯗꯩ ꯍꯧꯅꯔꯒ
ꯍ ꯁꯤ
ꯁꯨꯝ ꯏꯃꯨꯡꯗ ꯇꯨꯡꯁꯤꯜꯂ ꯆꯩꯅ ꯂꯩꯕ ꯅꯨꯡꯉꯥꯏꯇꯦ ꯎꯝ
ꯍꯥꯌꯦꯡꯗꯩ ꯅꯨꯃꯤꯗꯥꯡ ꯋꯥꯏꯔꯝꯗꯨ ꯈꯔ ꯈꯔ ꯍꯧꯔꯛꯑꯣ ꯅꯪꯖꯨ ꯑꯩꯅ ꯁꯪꯉꯥꯁꯨ ꯍꯧꯔꯛꯀꯦ ꯑꯗꯨꯒꯥ ꯁꯨꯝ ꯋꯥꯛꯀꯤꯡ ꯀꯩꯀꯩ ꯆꯠꯊꯣꯛꯁꯦꯕ
ꯐꯥꯔꯦꯁꯦ ꯑꯃꯇꯪ ꯌꯦꯡꯉꯥ ꯅꯪ ꯂꯥꯛꯑꯒꯥ ꯌꯔꯣꯏꯗꯧꯔꯤ
ꯏꯁꯄꯣ ꯁꯨꯇꯁꯇꯤ ꯀꯩꯅꯣꯗ ꯌꯥꯝ ꯍꯣꯡꯉꯥꯝꯅꯤꯝꯅꯦ ꯍꯧꯖꯤꯛꯇꯤ ꯗꯤꯄꯛ ꯏꯁꯅꯤꯀꯔꯗꯥ ꯌꯥꯝꯅ ꯍꯣꯡꯅ ꯊꯥꯒꯠꯂꯤꯕꯅꯤ
ꯑꯗꯨ ꯃꯣꯏꯁꯤ ꯃꯐꯝ ꯀꯥꯏ ꯑꯣꯏꯗꯣꯕ ꯑꯩ
ꯍꯥ ꯀꯩꯅꯣꯗꯥ ꯗꯤꯄꯛ ꯏꯁꯅꯤꯀꯔ ꯈꯨꯌꯥꯊꯣꯡ ꯄꯨꯈꯤ ꯑꯆꯧꯕꯗꯣ ꯑꯗꯨꯗꯥ
ꯎꯝ
ꯌꯥꯝ ꯍꯣꯡꯕꯅꯤ
ꯍꯥꯌꯦꯡ ꯆꯠꯀꯥꯟ ꯂꯣꯏ ꯂꯧꯔꯛꯑꯦ ꯑꯣ ꯍꯥꯌꯦꯡ ꯆꯠꯀꯥꯟ ꯂꯣꯏ ꯂꯧꯔꯛꯑꯁꯤ
ꯂꯧꯔꯛꯑꯁꯤ ꯑꯩꯁꯨ ꯂꯝꯖꯦꯟ ꯆꯦꯟꯕꯒꯤ ꯈꯨꯃꯨꯛ ꯑꯃ ꯂꯧꯅꯤꯡꯕꯅꯤ ꯆꯞ ꯆꯥꯔꯦ
ꯒꯌ꯭ꯥꯟ ꯇꯥꯗꯦ ꯈꯔ ꯆꯦꯜꯍꯧꯒꯦ ꯇꯥꯔꯣꯏ
ꯍꯣꯏ ꯍꯣꯏ ꯎꯝ
ꯇꯝ ꯂꯩꯔꯦ ꯂꯩꯔꯒ ꯈꯥꯒꯥ ꯆꯦꯟꯕ ꯆꯠꯄ ꯇꯧꯔꯁꯤ
ꯍꯣꯏ ꯇꯧꯔꯥꯁꯤ ꯅꯠꯇꯔꯥꯗꯤ ꯏꯁꯥꯖꯦ ꯌꯥꯗꯔꯦ ꯁꯨꯝ ꯆꯥꯔꯒꯥ ꯇꯨꯝꯕ ꯂꯩꯕꯁꯤ ꯏꯁꯥꯁꯨ ꯅꯨꯡꯉꯥꯏꯔꯛꯇꯦꯕ ꯅꯥꯔꯛꯇꯣꯏ ꯇꯧꯔꯛꯑꯦꯕ ꯄꯨꯛꯅꯨꯡꯁꯨ ꯅꯨꯡꯉꯥꯏꯇꯦ ꯆꯥꯕꯁꯨ ꯇꯨꯝꯗꯥꯒꯨꯝ ꯇꯧ ꯑꯗꯩ ꯍꯨꯃꯥꯡ ꯇꯥꯊꯣꯛ ꯂꯥꯏꯅꯥ ꯅꯨꯡꯅꯥ ꯌꯥꯝ ꯂꯥꯛꯄꯤ ꯇꯧꯕꯅꯦꯕ
ꯑꯥꯎꯅꯦ ꯍꯥꯏꯗꯤ ꯑꯗꯨꯝ ꯆꯥꯛꯆꯥ ꯇꯣꯛ ꯇꯨꯝꯕ ꯆꯥ ꯐꯥꯃꯨꯡ ꯂꯩꯔꯃꯤꯅ ꯀꯣꯛꯁꯤꯁꯨ ꯑꯗꯨꯝ ꯆꯤꯈꯠꯂꯛꯏ ꯕꯤꯄꯤ ꯋꯥꯡꯂꯩꯔꯥ ꯀꯩꯅꯣ ꯒ꯭ꯌꯥꯟ ꯇꯥꯗ꯭ꯔꯦ
ꯋꯥ ꯋꯥꯕꯅꯤꯅ ꯁꯨꯃꯥꯏ ꯀꯩꯅꯣ ꯇꯧ
ꯑꯩ ꯑꯩ ꯐꯥꯃꯨꯡꯗꯥ ꯁꯨꯝ ꯂꯩꯔꯝꯃꯤꯅꯦ ꯐꯣꯟ ꯁꯨꯝ ꯂꯩꯔꯤ ꯐꯣꯟ ꯑꯃ ꯌꯦꯡ ꯂꯩꯅ ꯃꯤꯠꯁꯦ ꯑꯗꯨꯝ ꯌꯥꯗ꯭ꯔꯦꯗꯥ ꯑꯩ ꯗꯥꯛꯇꯔ ꯌꯦꯡꯊꯣꯛꯂꯣꯏꯔ ꯇꯧꯗ ꯌꯥꯔꯣꯏꯗꯧꯔꯤ
ꯉꯥꯍꯥꯛ ꯉꯥꯍꯥꯛ ꯊꯣꯛꯂ ꯋꯥꯥꯛꯀꯤꯡ ꯑꯃꯨꯃꯨꯛ ꯆꯠꯇ꯭ꯔꯗꯤꯀꯣ
ꯃꯅꯦ ꯃꯤꯠꯁꯨ ꯂꯣꯏ ꯁꯣꯛꯁꯤꯜꯂꯛꯑꯦ ꯐꯣꯟꯗ ꯌꯦꯡꯃꯟꯗꯅ
ꯎꯝ ꯑꯌꯨꯛ ꯑꯣꯏꯔꯁꯨ ꯅꯨꯡꯊꯤꯟꯜ ꯑꯣꯏꯔꯁꯨ ꯁꯪꯉ꯭ꯥꯀꯥꯟꯗ ꯁꯪꯉꯥ ꯁꯉꯥꯀꯥꯟꯗ ꯍꯧꯅꯔꯥ ꯆꯠꯂꯥ ꯂꯣꯏꯔꯦ ꯋꯥꯛꯀꯤꯡ
ꯍꯣꯏ ꯑꯁꯣꯝꯗꯩ ꯈꯔ ꯍꯧꯔ ꯍꯧꯔꯒ ꯆꯠꯇ꯭ꯔꯗꯤ
ꯍꯣꯏ ꯍꯣꯔꯦꯟ ꯆꯠꯁꯤ
ꯅꯠꯇ꯭ꯔꯗꯤ ꯕꯦꯔꯥ ꯀꯥꯏꯌꯦꯕ ꯋꯥꯀꯤꯡ ꯆꯠꯊꯣꯛꯇ꯭ꯔꯗꯤ ꯀꯗꯥꯏꯗꯒꯤ
ꯅꯣꯏ ꯍꯤ ꯁꯦꯡꯉꯒꯥ ꯊꯕꯛ ꯑꯃ ꯆꯠꯂꯦ ꯍꯥꯏꯗꯤ ꯒꯥꯔꯤꯗꯥꯥ ꯆꯠꯂꯦꯗꯅ
ꯎꯝ ꯑꯗꯨꯅꯤ ꯍꯨꯃꯥꯡ ꯃꯥꯡ ꯊꯣꯛꯄꯒꯤ ꯁꯔꯨꯛꯁꯤꯃꯥ ꯌꯥꯝ ꯋꯥꯠꯂꯦꯗꯅ
ꯃꯥꯌꯦꯡꯗꯤ ꯗꯥꯔꯦ
ꯆꯥꯁꯤꯟ ꯆꯥꯖꯤꯜꯂꯒꯥ ꯍꯥꯏꯗꯤ ꯆꯥꯏꯁꯤꯅ ꯑꯃꯨꯛ ꯍꯥꯏꯗꯤ ꯀꯩ ꯍꯥꯏꯅꯤ ꯑꯆꯝꯕ ꯄꯥꯛꯀꯥ ꯇꯧꯗ꯭ꯔꯦ ꯊꯥꯎ ꯇꯨꯡꯗꯥ ꯁꯨꯝ ꯇꯧ ꯂꯩꯔꯦ
ꯎꯝ
ꯏꯁꯥꯖꯤꯖꯨ ꯁꯣꯛꯆꯤꯟꯕꯅꯤ ꯌꯨꯝ ꯆꯪꯉꯥ ꯋꯥꯏꯆꯤꯜꯂꯛꯇꯧ ꯂꯩꯌꯦ
ꯑꯗꯨꯅꯤꯕꯨ ꯈꯔ ꯈꯔ ꯀꯩꯅꯣ ꯇꯧꯔꯒ ꯍꯥꯏꯇꯥꯔꯦ ꯍꯜꯂꯛꯑꯒ ꯐ꯭ꯔꯤ ꯍꯦꯟꯗ ꯋꯥꯛ ꯑꯥꯎꯠꯁꯨ ꯇꯧꯕ ꯌꯥꯏꯗꯅ
ꯍꯣꯏꯅꯦ ꯍꯣꯔꯦꯟ ꯉꯥꯏꯍꯥꯛ ꯆꯦꯟꯊꯣꯒ ꯍꯣꯏ ꯃꯇꯝ ꯀꯩꯅꯣ ꯇꯧꯔꯖꯦ ꯑꯩ ꯍꯨꯃꯥꯡ ꯅꯣꯡꯃꯩꯒꯨꯝꯕ ꯈꯔ ꯂꯧꯊꯣꯛꯇꯔꯥꯗꯤ ꯏꯁꯥꯁꯤ ꯌꯥꯔꯣꯏ ꯈꯔꯂꯩꯔꯗꯤ ꯑꯩꯗꯤ ꯈꯔꯂꯩꯔꯗꯤ ꯏꯁꯥꯖꯦ ꯄꯨꯔꯥ ꯀꯩꯅꯣ ꯐꯤꯕꯝꯃꯥ ꯇꯥꯔꯛꯑꯥꯅꯦꯕ
ꯍꯣꯏ ꯑꯗꯨꯅ ꯈꯔ ꯈꯔ ꯇꯧꯊꯣꯛꯁꯤ ꯏꯁꯥ ꯏꯔꯨꯖꯦ ꯅꯠꯇ꯭ꯔꯗꯤ
ꯍꯧꯛ ꯍꯧꯖꯤꯛ ꯀꯩꯅꯣ ꯕꯤ ꯄꯤ ꯋꯥꯡ ꯍꯧꯋꯦ ꯑꯗꯨꯗꯤ ꯀꯔꯥꯏꯗꯒꯤ ꯈꯔ ꯂꯩꯗꯤ ꯍꯌꯦꯡ ꯑꯩ ꯑꯩ ꯏꯁꯥꯒꯤ ꯑꯩꯗꯤ ꯁꯧ ꯁꯥꯡꯉꯣꯏ ꯍꯦꯗꯔ ꯁꯨꯝ ꯁꯤꯖꯤꯜꯂꯛ ꯁꯧꯁꯥꯉꯣꯏ ꯁꯨꯝ ꯅꯥꯔꯛꯑꯅꯦꯕ ꯈꯗ ꯀꯩ ꯀꯩꯒꯤ
ꯑꯗꯨꯅꯤ ꯑꯅꯥꯕ ꯌꯥꯝ ꯄꯣꯛꯂꯦ ꯍꯧꯖꯤꯛꯀꯥꯟꯁꯤ ꯍꯨꯃꯥꯡ ꯇꯥꯊꯣꯛꯇꯕꯗꯒꯤꯕ
ꯑꯗꯨ ꯅꯍꯥꯟ ꯏꯌꯥꯝꯕꯝꯖꯨ ꯇꯧꯔꯤꯅꯤ ꯑꯩꯅ ꯈ꯭ꯋꯥꯡ ꯅꯥꯏꯅ ꯆꯠꯂꯀꯦ ꯇꯧ ꯑꯗꯨꯏꯔꯥ ꯍꯥꯏꯔꯕ
ꯑꯣ
ꯑꯩ ꯌꯥꯎꯔꯣꯏꯒꯦ
ꯀꯣꯀꯣ ꯅꯣꯡ ꯐꯥꯗꯣꯛꯁꯨ ꯑꯇꯩꯗꯤ ꯆꯤꯡꯒꯥꯟꯁꯨ ꯀꯥꯔꯨꯕꯗꯤ ꯌꯥꯕꯅꯤ ꯅꯣꯡꯐꯥꯗꯣꯛ ꯑꯗꯨꯝ
ꯍꯣꯏ ꯐ꯭ꯔꯤ ꯁꯪꯕ ꯃꯨꯃꯤꯠ ꯁꯟꯗꯦꯒꯨꯝꯕꯁꯦ ꯅꯪ ꯑꯗꯨ ꯆꯠꯊꯣꯛ ꯉꯟꯗꯕ ꯑꯩ ꯑꯃ ꯑꯣꯏꯗꯅ ꯇꯥꯔꯗꯤ ꯑꯩꯈꯣꯏꯕꯅꯤ ꯍꯧꯅꯔꯒ ꯆꯤꯡ ꯈꯇꯪ ꯀꯥꯔꯁꯨ ꯌꯥꯏ
ꯆꯠꯊꯣꯛꯍꯧꯁꯤ ꯍꯥꯏꯗꯤ ꯁꯟꯗꯦꯒꯨꯝꯕ ꯐ꯭ꯔꯤꯗ ꯂꯩꯀꯥꯟꯗꯣ ꯑꯗꯨꯅ ꯆꯤꯡ ꯁꯥꯡꯅ ꯀꯥꯎꯕ ꯌꯥꯏꯗꯅ
ꯍꯨꯏ ꯀꯥꯏꯃꯤ ꯍꯨꯏ ꯀꯥꯏꯃꯤꯁꯤ ꯆꯤꯡ ꯌꯥꯝ ꯀꯔꯛꯏꯅꯦ
ꯆꯤꯡ ꯌꯥꯝ ꯀꯥꯟꯅꯕ ꯃꯐꯝ
ꯎꯝ ꯑꯩꯈꯣꯏ ꯁꯤꯗ ꯃꯤꯅ ꯆꯤꯡ ꯀꯥꯟꯅꯔ ꯑꯩꯈꯣꯏ ꯁꯣꯝꯗ ꯐꯣꯟꯖꯤꯗ ꯁꯨꯝ ꯌꯦꯡꯂꯩ ꯇꯩꯔꯤꯕ
ꯆꯤꯡ ꯀꯥꯁꯦ ꯀꯩꯅꯣ ꯇꯧꯕꯔꯥ ꯇꯧꯁꯦ ꯁꯪꯉꯀꯥꯟꯗ ꯆꯦꯡꯁꯨ ꯈꯔ ꯀꯥꯕ ꯋꯥꯛꯀꯤ ꯈꯔ ꯀꯥꯕ ꯐ꯭ꯔꯤ ꯍꯦꯟ ꯋꯥꯛ ꯋꯥꯟ ꯈꯔ ꯇꯧꯕ ꯇꯧꯔꯥ ꯍꯣꯠꯅꯗ꯭ꯔꯗꯤ ꯌꯥꯔꯣꯏꯕ ꯑꯝꯇꯥ
ꯑꯗꯨꯅꯦ ꯍꯌꯦꯡ ꯆꯠ ꯇꯧ ꯍꯌꯦꯡ ꯆꯠꯂꯒ ꯂꯩꯊꯣꯛꯑꯣꯔꯁꯤ ꯑꯗꯨꯒ
ꯍꯣꯏ
ꯍꯥꯡꯆꯤꯠꯇꯤ ꯑꯃꯨꯛ ꯆꯦ ꯃꯍꯨꯠ ꯁꯤꯅꯗꯔꯥꯗꯤ
ꯍꯣꯏ ꯆꯦꯂ ꯑꯣ ꯍꯌꯦꯡꯗꯨ ꯄꯨꯡ ꯆꯥꯛ ꯇꯣꯛꯑꯒ ꯂꯥꯛꯑꯒꯦ ꯑꯌꯨꯛꯇ ꯑꯣꯏꯅ ꯑꯩ
ꯎꯝ ꯍꯝ
ꯎꯝ ꯍꯣꯏ ꯍꯣꯏ ꯀꯩꯅ‌ꯣꯇꯧꯔꯁ‍ꯦꯑꯃꯨꯛ